ꯅ ꯂꯤꯁꯤꯡ ꯃꯉꯥ ꯃꯉꯥ ꯐꯥ ꯑ ꯈꯨꯄꯥꯛꯥꯛꯅ ꯃꯈꯜ ꯁ꯭ꯋꯥꯏꯗ ꯂꯤꯁꯤꯡ ꯃꯉꯥ ꯈꯥ ꯃ ꯊꯥꯗ ꯗꯤ ꯎꯝ ꯀ ꯍꯦ ꯈꯨꯣꯅꯤꯅ ꯁꯦꯡ ꯁꯦꯡꯒ ꯂ
ꯎꯝ ꯑꯩꯒꯤ ꯆꯤꯟꯗꯣ ꯈꯪꯉꯣ ꯍꯟꯗꯛꯀꯤ
ꯏꯕꯦꯝꯃ ꯅꯪꯗꯤ ꯁꯪꯒ ꯄꯪꯒ ꯇꯧꯕ ꯌꯥꯕ ꯃꯤ ꯑꯣꯏꯔꯝꯗ꯭ꯔꯦꯌꯦ
ꯀꯔꯤꯅꯣ
ꯀꯤꯔꯦ ꯍꯥꯏꯕ ꯋꯥꯉꯥꯡ ꯁꯉꯥꯡꯁꯦ
ꯍꯪ
ꯍ ꯥꯏ ꯒꯥꯏꯁ ꯋꯦꯜꯀꯝ ꯕꯦꯛ ꯇꯨ ꯃꯥꯏ ꯆꯦꯟꯅꯦꯜ ꯑꯩ ꯀꯩꯅꯣ ꯌꯨꯇꯨꯞ ꯍꯥꯄꯝꯒꯤꯔꯣꯏ
ꯌꯨꯇꯨꯞ ꯍꯥꯡꯉꯣ ꯑꯗꯨꯒ ꯕ꯭ꯂꯣꯛ ꯇꯧꯔꯣ ꯀꯩꯅꯣ ꯇꯧꯔꯣ ꯎꯝ ꯃꯨꯛꯕꯥꯡ ꯇꯧꯔꯣ ꯑꯩꯁꯨ ꯈꯔ ꯈꯔ ꯌꯥꯎꯒꯦ
ꯃꯨꯛꯕꯥꯡꯒꯤꯗꯤ ꯅꯪ ꯌꯥꯎꯅꯤꯉꯝꯅꯤ ꯑꯩ ꯈꯪꯉꯤ
ꯑꯇꯩꯗꯤ ꯌꯥꯎꯗ꯭ꯔꯁꯨ ꯃꯨꯛꯕꯥꯡꯗ
ꯅꯪꯒꯤꯗꯤ ꯅꯪꯒꯤꯗꯤ ꯑꯦꯛꯇꯤꯡꯗ ꯌꯥꯎꯍꯟꯒꯦ
ꯒꯥꯏ ꯉꯁꯤꯗꯤ ꯀꯅꯥꯅꯣꯝ ꯂꯥꯛꯑꯦꯒ ꯍꯥꯏ ꯑꯩ ꯅꯥꯀꯟꯗ ꯆꯣꯡꯊꯣꯔꯛꯀꯦꯕ
ꯒꯥꯏꯁ ꯉꯥꯁꯤꯅꯤ ꯀꯅꯥꯟ ꯅꯣꯝ ꯂꯥꯛꯑꯦ ꯍꯥꯏ ꯅꯪ ꯅꯥꯀꯟꯗꯩꯩ ꯆꯣꯡꯊꯣꯛ
ꯑꯦ ꯎꯟꯅꯁꯦ ꯒꯥꯏꯁ ꯀ ꯍꯥꯏꯔꯒꯀꯣ ꯉꯁꯤꯗꯤ ꯆꯥꯛ ꯄꯨꯜꯂꯞ ꯆꯥꯗꯣꯏꯅꯤ ꯀꯥꯏ ꯍꯥꯏꯔꯒ
ꯃꯥꯁꯦ ꯑꯩꯒꯤ ꯏꯃꯥꯟꯅꯕꯤꯁꯦ ꯁꯨꯅꯨꯡꯐꯝꯗꯩꯅꯦ ꯑꯩꯈꯣꯏ ꯁꯤ ꯇꯥꯟꯅ ꯀꯣꯏꯕ ꯂꯥꯛꯏꯅꯦ ꯅꯨꯡꯁꯤ ꯁꯤꯗ꯭ꯔꯣ ꯃꯌꯥꯝ ꯀꯥꯏꯅꯥ
ꯑꯗꯨꯅꯦ ꯑꯗꯨ ꯑꯗꯨ ꯑꯗꯨ ꯑꯗꯨ ꯈꯜꯂꯣ ꯑꯅ ꯑꯩꯁꯦ ꯒꯥꯏꯁ ꯇꯧꯕ ꯌꯥꯎꯔꯛꯀꯦ
ꯍꯦꯔꯥ ꯍꯌꯦꯡ ꯉꯁꯤꯗꯨꯝ ꯍꯦꯛꯇ ꯍꯥꯡꯒꯦꯗ
ꯑꯩꯁꯨ ꯍꯥꯡꯉꯁꯤꯔ ꯈꯜꯂꯤꯕꯅꯤ ꯑꯗꯨꯒ ꯁꯤꯡꯖꯨ ꯆꯥꯕꯒꯤ ꯈꯔ ꯃꯣꯔꯃꯦꯠ ꯆꯥꯕꯩ ꯈꯔ ꯊꯥꯒꯠꯂꯁꯤꯔꯅ
ꯅꯪꯗꯤ ꯅꯪꯒꯤ ꯅꯪꯒꯤ ꯅꯃꯥꯏ ꯐꯖꯕꯗꯨꯗ ꯀꯥ ꯀꯥꯞ ꯊꯒꯠꯂꯣ ꯒꯨꯗ ꯃꯣꯔꯅꯤꯡ ꯒꯨꯗ ꯑꯥꯐꯇꯔꯅꯨꯟ ꯉꯁꯤꯗꯤ ꯃꯌꯥꯝ ꯑꯩ ꯆꯥ ꯊꯛꯆꯔꯛꯀꯦ ꯆꯉꯥꯡ ꯂꯣꯟꯕꯁꯤ ꯀꯃꯥꯏꯅ ꯂꯣꯟꯒꯅꯤ ꯍꯥꯏꯕꯗꯣ ꯃꯌꯥꯝꯗ ꯇꯥꯛꯆꯔꯛꯀꯦ ꯑꯦ
ꯑꯩ ꯖꯒꯠ ꯁꯪꯁꯥꯔ ꯏꯁꯧ ꯄꯨꯝꯕꯁꯦ ꯂꯥꯡꯁꯤꯜꯂꯕ
ꯎꯝ
ꯇꯦꯔꯦ
ꯑꯗꯩꯗꯤ ꯃꯌꯥꯝ ꯆꯥꯛꯁꯦ ꯀꯃꯥꯏꯅ ꯊꯣꯡꯉꯗꯤꯏꯅꯣ ꯉꯁꯤ ꯑꯩ ꯃꯌꯥꯝꯗ ꯇꯥꯛꯆꯔꯛꯀꯦ ꯑꯦ
ꯃꯌꯥꯝꯁꯤꯅ ꯁꯤꯅꯤ ꯁꯤꯅ ꯁꯤꯅꯤꯑꯅ
ꯃꯌꯥꯝ ꯏꯁꯤꯡ ꯑꯁꯥꯕꯗꯤ ꯀꯃꯥꯏꯅ ꯀꯃꯥꯏꯅ ꯄꯥꯊꯣꯛꯇꯅ ꯁꯧꯍꯟꯒꯅꯤ ꯍꯥꯏꯕꯗꯤ ꯀꯃꯥꯏꯅ ꯇꯥꯛ ꯇꯧꯒꯅꯤ ꯍꯥꯏꯗꯣ ꯑꯩ ꯇꯥꯛꯆꯔꯛꯀꯦ ꯃꯌꯥꯝ ꯑꯦ ꯀꯣꯟꯁꯦ ꯂꯤꯇꯔ ꯑꯃꯩ ꯀꯣꯟ ꯂꯧꯕꯤꯔꯅꯨ ꯏꯁꯤꯡ ꯉꯥꯏꯀ ꯍꯥꯞꯄꯤ ꯁꯧꯀꯅ ꯃꯈꯥꯗ ꯄꯥꯊꯣꯛꯇꯕꯅꯦꯅ
ꯎꯝ ꯆꯤꯟꯗꯦꯀꯣ ꯄꯪꯆꯥꯗ ꯆꯥꯅꯤꯡꯕ ꯑꯩꯁꯦ ꯑꯗ ꯏꯁꯥꯅ ꯀꯟꯇ꯭ꯔꯣꯜ ꯇꯧꯔ ꯏꯁꯥꯅꯥ ꯈꯥꯡꯉꯤꯕꯅꯤ
ꯑꯗꯨ ꯅꯁꯥꯅ ꯌꯥꯝ ꯀꯟꯇ꯭ꯔꯣꯜ ꯇꯧꯔꯒ ꯈꯥꯡꯉꯤꯕ
ꯈꯥꯡꯉꯤꯅꯦ ꯆꯥꯅꯤꯡꯕꯅꯅꯦꯀꯣ
ꯎꯝ
ꯈꯪꯉꯦꯗꯅ
ꯎꯝ
ꯕꯣꯡ ꯇꯥꯕꯥꯁꯤꯃꯨꯛ ꯊꯥꯉꯩꯁꯦꯡ ꯀꯤꯔꯦ ꯑ ꯄꯨꯛ ꯑꯗꯨꯝ ꯆꯥꯛꯂꯩꯉꯣ ꯉꯁꯥꯏ ꯆꯥꯛꯄꯗ
ꯑꯃꯨꯛꯀ ꯄꯤꯖꯒꯦ ꯀꯩꯁꯨ ꯈꯜꯂ ꯍꯟꯗꯛꯅ ꯑꯃꯨꯛ ꯕꯦꯔꯤ ꯕꯦꯔꯤ ꯍꯣꯠꯇ
ꯌꯥꯕ ꯌꯥꯅ ꯁꯋꯥꯏꯗꯤꯅ ꯁ ꯎꯝ
ꯆꯦꯂꯦꯟꯖ ꯑꯝꯇꯪ ꯇꯧꯅꯖꯦꯕ꯭ꯔꯣ ꯑꯃ ꯊ꯭ꯔꯤ ꯑꯦꯛꯁꯇꯨꯗ
ꯚꯗꯤꯑꯣ ꯅꯝꯗꯕꯤ ꯇꯧꯁꯤꯅꯦ ꯑꯩꯈꯣꯏ ꯑꯗꯨꯝꯃꯁꯦ
ꯇꯧꯅꯁꯤꯔꯣ
ꯇꯧꯅꯔꯁꯦ ꯄꯩꯁꯥ ꯅꯪꯕꯨ ꯇꯧ ꯇꯥꯕ
ꯅꯨꯄꯤ ꯃꯊ꯭ꯔꯤꯁꯇꯣ ꯑꯩꯈꯣꯏ ꯁꯤꯗꯅꯦ ꯍꯣꯡꯅ ꯐꯪꯉꯝꯃꯝꯅꯦ ꯂꯨꯄꯥ ꯆꯥꯝꯃ ꯆꯥꯃꯈꯛꯇꯗ
ꯍꯣꯏ ꯊ꯭ꯔꯤ ꯑꯦꯛꯁꯨ ꯆꯥꯔꯁꯦꯕ ꯅꯪ ꯄꯩꯁꯥ ꯄꯨꯊꯣꯛꯑꯕ ꯆꯦꯂꯦꯟꯖꯇꯨꯁꯨ ꯇꯧꯔꯁꯤ ꯌꯦꯔꯨꯝꯗꯨꯅ ꯑꯩ ꯂꯩꯔꯒꯦ ꯍꯥꯏꯕ
ꯃꯤꯔꯨꯒꯥ ꯍꯥꯏ ꯃꯤꯖ ꯅꯪꯂꯔꯣ
ꯍꯩ ꯃꯩꯅꯅꯤ ꯊꯣꯏꯅ
ꯎꯝ ꯅꯥꯀꯟꯗ ꯀꯦꯃꯦꯥ ꯄꯥꯏꯍꯟꯕꯒꯤ ꯃꯥꯅ ꯊꯥꯏꯃꯩ ꯂꯩꯊꯧꯕ
ꯃꯦꯕꯨ ꯈꯜꯂ ꯌꯥ ꯌꯥ ꯌꯨꯇ ꯍꯄ ꯍ
ꯎ ꯅꯪꯖꯦ ꯑꯃ ꯍꯥꯏ ꯇꯧꯔꯣ ꯈꯪꯕ꯭ꯔꯥ ꯗꯕꯜ ꯍꯪꯉꯝꯃ ꯗꯕꯜ ꯂꯪꯉꯝ ꯑꯃ ꯇꯧꯕꯗꯣ
ꯅ ꯅꯃꯅꯤ ꯉꯕꯅꯤꯗ
ꯑꯁ ꯑꯃ ꯈꯪꯗ꯭ꯔꯦꯍꯦ ꯎꯝ ꯅꯃꯅꯃ ꯑꯩꯅ ꯉꯥꯡ ꯅꯨꯡꯁꯤ ꯍꯥꯏꯕ ꯇꯧꯕꯒꯤ ꯍꯣꯨ ꯍꯣꯡꯅꯕꯗꯣ
ꯐꯪꯉꯤꯗꯅ
ꯎꯝ
ꯑꯗꯨ ꯍꯤꯌꯔ ꯏꯁꯊꯥꯟꯗꯨ ꯀꯛꯄꯨ ꯑꯗꯨꯒ ꯑꯦꯛꯁꯔꯁꯥꯏꯁꯁꯨ ꯇꯧꯍꯅꯤ ꯅꯪ
ꯇꯥꯏ ꯍꯤꯡꯗ ꯅ ꯅꯪ ꯇ
ꯑꯁ ꯄꯤꯌꯣ ꯍꯧꯖꯤꯛꯀꯥꯟꯁꯦ ꯇꯨꯝ ꯇꯨꯝꯅ ꯑꯗꯨꯝ ꯆꯥꯛ ꯂꯥꯝꯃꯛꯄꯤꯅꯦ ꯇꯧꯔꯤꯁꯦ ꯍꯌꯦꯡꯁꯤꯗ
ꯑꯣ ꯇꯨꯝ ꯊꯨꯝꯅ ꯆꯥꯛ ꯂꯥꯑꯝꯕ ꯃꯤꯃ ꯅꯪ ꯑꯗꯨꯨꯝꯅ ꯑꯗꯨꯨꯝ ꯆꯥꯛ ꯂꯥꯛꯑꯃꯤ ꯅꯪ ꯈꯔ ꯐꯔꯦ ꯑꯩꯗꯤ ꯆ ꯆꯥꯒ ꯆꯥꯛꯄꯗ ꯆꯤꯜꯂꯦ
ꯎ ꯍ ꯃꯔꯔ ꯃꯅꯦ ꯆꯥꯅ ꯆꯥ ꯑꯗꯨꯝ ꯎꯏꯕ ꯑꯩꯁꯦ ꯑꯗꯨꯝ ꯎꯏꯕ ꯃꯤ ꯄꯨꯟꯒꯦꯔꯥ ꯄꯨꯜꯂꯣꯏꯔꯥ ꯆꯥ ꯆꯥ ꯑꯗꯨꯝ ꯎꯏꯕ
ꯑꯗꯨ ꯊꯕꯒ
ꯑ ꯁꯤꯕꯦꯝꯃ ꯑꯗꯨꯅ ꯃꯣꯏꯅꯅꯦ ꯑꯩꯈꯣꯏꯅ ꯎꯏꯔꯛꯏꯗꯣꯏꯌꯦꯕꯀꯣ ꯑꯩꯁꯦ ꯆꯥꯛꯔꯥꯟ ꯆꯥꯔꯗꯣ ꯑ ꯎꯈꯤꯂ ꯆꯥꯒꯗꯧꯕ ꯑꯗꯨꯝ ꯆꯥꯗꯤ ꯑꯗꯨꯝ ꯆꯥꯗꯕ ꯑꯗꯨꯝ ꯑꯣꯏ ꯑꯗꯨꯝ ꯆꯥꯗꯕ
ꯑꯁ ꯑꯩꯅ ꯆꯠꯅ ꯆꯠꯅ ꯎꯏꯕ ꯑꯗꯨ
ꯑꯁ ꯊꯥꯕꯜ ꯑꯝꯇꯪꯒꯛ ꯁꯨꯝꯒꯥꯏꯔꯗꯤ ꯅꯨꯡꯉꯥꯏꯔ
ꯃꯦꯔꯥ ꯍꯧꯥꯎ ꯆꯣꯡꯕꯗ ꯆꯣꯡꯉꯥꯑ
ꯑꯦꯝ ꯌꯨꯒꯤ ꯅꯠꯇ꯭ꯔꯣ ꯃꯦꯔ ꯍꯧꯥꯎꯖꯧꯅ ꯋꯥꯠꯂꯥꯡ ꯏꯅꯦ
ꯋꯥꯠ ꯀꯦꯅ ꯋꯥꯠꯂꯅ ꯁꯣꯡꯉ ꯃꯤꯖ
ꯖꯤꯃꯥꯏꯅ ꯀꯦ
ꯍ ꯇꯝꯗꯧꯔꯁꯤꯗꯤ ꯀꯩꯗꯧꯕꯩ ꯂꯥꯛꯅꯕ ꯃꯇꯨꯡ ꯇꯥ
ꯆꯣꯡꯊꯔ ꯂꯣꯏꯔꯒ ꯅꯠꯇ꯭ꯔꯣꯒꯥꯏꯁ
ꯎꯝ
ꯁꯝꯀꯥꯁꯦ ꯎꯝꯊꯠꯂꯒ
ꯂꯩꯔꯁꯦ ꯂꯩꯔꯁꯦ ꯑꯩ ꯐꯝꯖꯗ ꯆꯤꯡꯍꯟꯕꯤꯌꯣ
ꯊꯤꯟꯗꯨ ꯇꯒꯦ
ꯏꯗꯕ
ꯑꯩ ꯀꯥꯂꯦꯟꯝꯇ ꯂꯣꯏꯈ꯭ꯔꯗꯤꯅ ꯈ ꯍꯥꯡꯕꯅꯦ ꯎ ꯅꯤꯡꯊꯝꯊ ꯑ ꯆ ꯌꯧꯔꯛꯑꯗꯤꯅꯦ ꯑꯩꯁꯦ ꯉꯥꯏꯖꯕꯅꯦ ꯇꯧꯔꯤ
ꯌꯥꯎꯁꯪ ꯀꯨꯏꯗꯔꯦ
ꯑꯥ
ꯍ ꯌꯥ ꯁꯤ ꯂꯩ ꯁ ꯈꯨ ꯁꯤꯂꯒ ꯇꯔꯦꯗ ꯎꯝ ꯀꯥꯎꯊꯅ ꯅꯪꯗꯥꯏꯁꯜꯂ ꯇꯥꯅꯤꯌꯦ
ꯍꯧꯖꯤꯛ ꯌꯦꯡꯉꯨ ꯈꯔ ꯈꯔ ꯉꯥꯏꯔꯦ ꯅꯕꯦꯝꯕꯔ ꯆꯥꯛꯀꯧꯕ ꯂꯥꯛꯑꯅꯤ ꯆꯥꯛꯀꯧꯕ ꯂꯣꯏꯁꯪꯈ꯭ꯔꯅꯤꯕ ꯑꯗꯨ ꯂꯣꯏꯁꯪꯈꯅꯤ ꯑꯗꯨꯩ ꯑꯗꯨꯝ ꯈ꯭ꯔꯤꯁꯃꯥꯁ ꯂꯣꯏꯔꯅꯤ ꯂꯣꯏꯔ ꯀꯩꯅꯣ ꯑꯗꯩꯗꯤ ꯌꯥꯎꯁꯪꯪꯂꯛꯑꯅꯤ
ꯑꯣ ꯑꯣ ꯁꯤꯗ ꯑꯩꯅꯕꯦꯝ ꯂꯧꯁꯤꯜꯂꯛꯑꯅꯤ ꯗꯤꯋꯥꯂꯤ ꯀꯥꯞ ꯂꯥꯛꯁꯤꯜꯂꯛꯑꯅꯤ ꯑꯐꯣꯞ ꯁꯣꯛ ꯐꯅꯤ ꯗꯤꯋꯥꯂꯤ ꯀꯩꯀꯥꯗꯣ ꯈ꯭ꯔꯤꯁꯃꯥꯁ ꯂꯥꯛꯑꯅꯤ ꯅꯅꯤꯌꯨ ꯌꯌꯥꯔ ꯊꯛꯇ ꯇꯧꯈꯔꯅꯤ ꯌꯥꯎꯁꯪ ꯌꯧꯔꯦ ꯀꯩꯅ ꯕꯤ ꯇꯨ ꯊꯥꯎꯖꯟ ꯇ꯭ꯋꯦꯟꯇꯤ ꯑꯩꯠꯀꯤ ꯌꯥꯎꯁꯪ ꯀꯣꯏꯁꯤꯜꯂꯛꯇꯔꯦ
ꯀꯨꯏꯗ꯭ꯔꯦꯍꯦ ꯃꯊꯪ ꯇꯨ ꯊꯥꯎꯖꯟ ꯇꯣꯏꯟ ꯁꯕꯦ ꯅꯠꯇ꯭ꯔꯣ
ꯃꯥꯅꯦ ꯃꯊꯪꯒꯤ ꯃꯊꯪꯒꯤ
ꯍꯝ
ꯑꯗꯨꯗꯤ ꯑꯩ ꯃꯥꯁꯇꯔ ꯂꯣꯏꯗꯕ ꯀꯨꯏꯗ꯭ꯔꯦ ꯑꯗꯨꯌꯦ ꯍꯧꯪꯖꯤ ꯂꯔ
ꯀꯨꯏꯗ꯭ꯔꯃꯦꯅꯥ
ꯄꯩꯁꯥ ꯂꯥꯛꯇ꯭ꯔꯦ
ꯃꯤ ꯑꯃ ꯈꯪꯍꯧꯗꯧ ꯅꯠꯇꯦꯌꯦ ꯃꯃꯥꯡ ꯆꯍꯤ ꯀꯥꯔ ꯑꯩꯈꯣꯏ ꯈꯪꯍꯧꯕ ꯅꯠꯇꯦꯌꯦ ꯃꯃꯤꯠ ꯄꯠꯗꯣ ꯄꯥꯡꯊꯣꯛꯄꯗ ꯑꯗꯨꯝ ꯖꯨꯟ ꯌꯥꯎ ꯂꯩꯕꯃꯤꯅꯤ
ꯑꯗꯨꯕꯨꯅꯦ ꯑꯩꯁꯦ ꯌꯥꯝ ꯏꯀꯥꯏꯀꯥꯏꯅ ꯇꯦꯕꯜ ꯃꯈꯥꯗꯒ ꯑꯪꯒꯨꯔꯒꯗꯤ ꯆꯥꯈꯤꯕꯅꯤ
ꯎ ꯀꯔꯤ ꯄꯇ ꯅꯪꯅ
ꯑꯁꯦꯡꯕꯩꯅꯦ ꯑꯩ ꯅꯤꯔꯥꯏꯗ ꯌꯥꯝ ꯏꯀꯥꯏꯀꯥꯏꯅ ꯇꯦꯕꯜ ꯃꯈꯥꯗ ꯑꯪꯒꯨꯔ ꯆꯥꯏꯅꯤꯕꯦꯝ ꯑꯃꯕ ꯄꯨꯟꯁꯤꯁꯦ ꯊꯧꯅꯤ ꯑꯗꯨ ꯌꯥꯗꯦ ꯑꯗꯨꯝ ꯐꯠꯇꯦ
ꯅꯅꯤꯌꯨ ꯌꯔ ꯍꯥꯏꯕꯁꯤꯗꯤ ꯉꯥꯟꯅ ꯑꯗꯨꯝꯉꯔꯧ
ꯍꯥꯟꯗ ꯑꯪꯒꯨꯔ ꯆꯥꯔꯁꯨꯗꯎ ꯌꯥꯗꯦ
ꯉꯟꯅꯅꯦ ꯆꯥꯛ ꯆꯥꯥꯁꯂꯗꯅ ꯅꯤꯕꯔꯒꯤ ꯑꯍꯥꯎꯕꯗꯣ
ꯗꯉꯣꯟ ꯃꯈꯥꯗ ꯃꯪꯒꯜ ꯆꯥꯔꯒ ꯐꯦꯕꯋꯥꯔꯤ ꯊꯥꯗꯅꯕꯗꯤꯁꯅꯤꯅꯦ
ꯉꯁꯥꯏꯅꯦ ꯁꯣꯏꯅ ꯍꯥꯏꯔꯑꯦ ꯃꯥꯗꯤ ꯕꯨꯛꯀꯤꯔꯁꯤꯕꯣ ꯉꯥꯎꯕ ꯄꯣꯍꯜꯍꯟꯈꯤꯔꯣꯏ ꯃꯥꯗꯤ ꯭ꯌꯨ ꯆꯠꯂꯒ ꯆꯠꯄ ꯌꯥ ꯑꯃ ꯆꯠꯈ꯭ꯔꯒ ꯃꯥꯁꯦ ꯄꯣꯍꯜꯍꯟꯈꯤꯔꯣꯏ
ꯎꯝ ꯎ ꯂꯥꯁꯦ ꯕꯕꯥ ꯇꯥꯔꯦ ꯕꯕꯥ ꯇꯥꯔꯦ ꯑꯐꯕ ꯁꯪꯒꯁ ꯑꯇ ꯇꯤꯟꯅꯔꯛꯇ꯭ꯔꯕꯅꯤꯅ
ꯅꯪꯅ ꯇꯤꯟꯅꯕꯕꯨ ꯀꯥꯏ ꯐꯗꯧꯔꯤꯒꯦ
ꯎ ꯍꯣꯏ ꯑꯩꯒꯤ ꯑꯩꯒꯤ ꯑꯩꯒꯤ ꯆꯣꯏꯁꯅꯦ ꯅꯣꯏꯁꯨ ꯈꯪꯉꯦꯗꯅ ꯅꯁꯥꯅ ꯅꯁꯥ ꯐꯠꯇꯦꯗ ꯌꯥꯖꯧ
ꯑꯦꯗꯤ ꯐꯕꯅ
ꯑ ꯎꯝ
ꯍꯧꯖꯤꯛ ꯍꯧꯖꯤꯛ ꯑꯩꯅ ꯈꯜꯂꯤꯕ ꯑꯩꯒꯤ ꯕ꯭ꯔꯦꯟꯁꯤꯗ ꯂꯩꯔꯤꯁꯦ
ꯎꯝ
ꯈꯔ ꯂꯝꯄꯥꯛ ꯑꯣꯏ ꯀꯩ ꯑꯣꯏ ꯇꯧꯔꯁꯨ ꯎ ꯋꯥ ꯈꯔ ꯍꯧꯕ ꯅꯨꯡꯉꯥꯏꯕꯐꯝꯗꯒ ꯆꯥꯛꯅꯨꯡꯗꯣ ꯄꯨꯔ ꯐꯖꯅ ꯆꯥꯔꯨꯔꯕ ꯅꯣꯡꯉꯥꯥꯟꯕꯩ ꯅꯨꯃꯤꯠ ꯇꯥꯕ
ꯅꯣꯏꯕ ꯑꯗꯨꯒ ꯅꯣꯏꯅꯦꯗ ꯑꯃꯨ ꯀꯞꯄ
ꯀꯁꯨ ꯈ ꯌꯥꯗ ꯐꯅꯦꯛꯇ ꯉꯥꯎꯔꯝꯕ ꯌꯧꯁꯤ ꯐꯅꯦꯛꯁꯦ ꯅꯤꯡꯉꯛꯇ꯭ꯔꯕꯅꯦ
ꯊꯃꯣꯏꯔ
ꯍ ꯇꯔꯒꯦ
ꯍꯥꯥ